ꯍꯜꯂꯣ
ꯍꯜꯂꯣ
ꯀꯗꯣꯏꯅꯣ
ꯑꯣ ꯀꯩꯁꯨ ꯇꯧꯗꯦ ꯗꯨꯗꯤ ꯃꯃꯥꯒ ꯄꯣꯠ ꯂꯩꯕ ꯆꯠꯂꯝꯕꯅꯦꯅ ꯍꯜꯂꯛꯄꯇ ꯉꯥꯏꯔꯤ ꯄꯣꯠ ꯂꯧꯕ ꯑꯥ ꯍꯜꯂꯛꯇ꯭ꯔꯤꯌꯦ
ꯍꯌꯦꯡ ꯍꯜꯂꯛꯇꯧꯕ
ꯍꯌꯦꯡꯗꯨ ꯃꯣꯏ ꯍꯜꯂꯛꯄꯩꯗꯣ ꯈꯟꯅꯗ꯭ꯔꯤ ꯌꯥꯏ ꯀꯩꯅꯣꯒꯤ ꯃꯁꯥꯗꯣ ꯂꯦꯡꯕ ꯈꯣꯠꯄ ꯈ꯭ꯔ ꯅꯨꯡꯉꯥꯏꯇ꯭ꯕꯗꯣ
ꯎꯝ
ꯉꯔꯥꯡꯗꯤ ꯈꯔ ꯁꯥꯒꯠꯂꯝꯃꯦ ꯑꯩ ꯑꯗꯨꯝ ꯈ꯭ꯔ ꯁꯥꯒꯠꯄꯗꯨꯗꯤ ꯐꯒ꯭ꯔꯦ ꯑꯃꯨꯛ ꯍꯧꯖꯤꯛ ꯋꯥꯔꯤ ꯁꯥꯟꯅꯔꯝꯕꯅꯦ ꯑꯥ ꯕꯤꯕꯤꯕꯣ ꯈ꯭ꯔ ꯋꯥꯡꯉꯛꯄꯗꯣ ꯑꯗꯨꯃꯥꯏ ꯇꯧꯕ ꯃꯥꯜꯂꯦ
ꯑꯗ ꯍꯜꯂꯛꯄꯒꯤ ꯋꯥꯔꯤꯗꯨ ꯍꯥꯏꯗꯦ ꯑꯗꯣ ꯍꯌꯦꯡꯕꯧꯗꯤ ꯊꯥꯖꯗ꯭ꯔꯦ
ꯑꯉꯥꯡꯗꯤ ꯀꯩꯁꯨ ꯇꯧꯗꯕ꯭ꯔꯣ
ꯀꯞꯄ ꯈꯣꯠꯄꯁꯨ ꯀꯌꯥꯝ ꯊꯣꯏꯟ ꯇꯧꯗ ꯃꯥꯜꯂꯦ ꯗꯣ ꯑꯌꯨꯛ ꯅꯨꯡꯊꯤꯟꯗꯅ ꯑꯌꯨꯛ ꯅꯨꯡꯊꯤꯟꯗꯅ ꯀꯩꯟ ꯇꯧ ꯂꯣꯏꯔꯒ ꯅꯨꯡꯗꯥꯡꯗꯅ ꯇꯨꯝꯗꯕꯤ ꯑꯝ ꯇꯧꯋꯦꯗꯣ ꯑꯃꯥꯏꯟ ꯇꯧꯕ ꯀꯝ ꯇꯧꯏ
ꯉꯥꯡ ꯃꯁꯝ ꯌꯥꯝ ꯐꯩ
ꯎꯝ ꯋꯥꯗꯤ ꯋꯥꯕ ꯃꯥꯜꯂꯦꯀꯣ ꯑꯉꯥꯡ ꯁꯦꯟꯅꯕꯁꯦ ꯆꯤꯅꯥꯎꯕꯤꯒ ꯃꯥꯒ ꯑꯗꯒꯤ ꯃꯣꯏ ꯃꯃꯥꯒ ꯀꯩꯅꯣ ꯇꯧꯕ ꯂꯩꯕꯅꯦꯕ
ꯐ꯭ꯔ ꯐ꯭ꯔ
ꯑ ꯀꯩꯅꯣꯗꯣ ꯎꯝ ꯗꯦꯠ ꯑꯦꯂꯚꯦꯟꯗ ꯇꯥꯗꯣꯏ ꯃꯥꯜꯂꯦ
ꯁꯇ꯭ꯔꯗꯦ
ꯑꯥ ꯀꯩꯅꯣ ꯑꯥ ꯑꯗꯨꯒ ꯀꯩꯅꯣ ꯏꯕ ꯈꯣꯠꯄ ꯃꯃꯤꯡ ꯏꯕ ꯈꯣꯠꯄꯗꯣ ꯃꯉꯣꯟꯗ ꯍꯥꯏꯔꯒ ꯕꯕꯥꯒ ꯆꯠꯀꯦꯅ ꯑꯥ ꯑꯈꯣꯏ ꯅꯥꯀꯟꯒꯤ ꯑꯉꯥꯡꯗꯨꯒ
ꯑꯩꯅ ꯏꯌꯣ ꯍꯥꯏꯔꯝꯕꯅꯦ ꯑꯩꯗꯤ ꯀꯩꯅꯣ ꯇꯧꯋꯦꯅ ꯑꯦꯛꯖꯥꯝ ꯂꯩꯕ ꯏꯔꯔꯣꯏꯒꯦ
ꯅꯪꯁꯨ ꯍꯥꯏꯔꯣ ꯍꯥꯏꯔꯛꯑꯣ
ꯑꯩꯗꯤ ꯂꯣꯏꯔꯦ
ꯂꯣꯏꯔꯦ ꯈꯤꯇꯁꯦ ꯀꯦꯟꯗꯟ ꯁꯥꯕ ꯂꯣꯏꯔꯕꯣ ꯍꯥꯏꯁꯦ
ꯂꯣꯢꯔꯦ ꯑꯁꯤꯒꯤ ꯂꯣꯢꯁꯜꯂꯦ
ꯎꯝ ꯀꯌꯥ ꯁꯥꯔꯤꯕ
ꯄꯦꯀꯦꯠ ꯃꯉꯥ ꯗ꯭ꯔꯖꯟ ꯃꯉꯥ ꯑꯗꯨ ꯀꯣ ꯗꯖꯟ ꯇꯔꯦꯠ ꯃꯆꯥꯥ ꯑꯆꯧꯕ
ꯉꯁꯤꯒꯤ
ꯊꯣꯏ
ꯉꯁꯤꯒꯤ
ꯑꯣ
ꯂꯨꯄꯥ ꯀꯌꯥ ꯑꯣꯢꯗꯣꯢꯕ ꯑꯗꯨꯅ
ꯎꯝ ꯄꯆꯥꯥꯇꯔꯦꯠ ꯌꯥꯡꯈꯩ ꯑꯝ ꯂꯩꯔꯦ ꯑꯗꯨꯒ ꯆꯍꯨꯝ ꯂꯨꯄꯥ ꯂꯤꯁꯤꯡ ꯑꯃ ꯂꯩꯔꯦ
ꯎꯝ
ꯂꯤꯁꯤꯡ ꯑꯃꯒ ꯂꯤꯁꯤꯡ ꯑꯃꯒ ꯆꯥꯝꯔꯤ ꯌꯥꯡꯈꯩ
ꯑꯣ ꯑꯌꯣꯟ ꯃꯟꯖ
ꯑꯥ
ꯑꯔꯩꯃꯟꯅ ꯀꯌꯥꯃꯨꯛꯀꯤ ꯑꯣꯏꯗꯣꯏꯕ
ꯑꯥ
ꯅꯪꯅ ꯂꯩꯔꯨꯕꯩ ꯃꯃꯟꯗꯨꯅ ꯀꯌꯥ ꯑꯣꯏꯗꯨꯏꯅꯣꯕ
ꯄꯣꯠ ꯂꯩꯔꯨꯕꯗꯤ ꯂꯤꯁꯤꯡ ꯑꯍꯨꯝꯒ
ꯅꯠꯇꯦꯗ ꯑꯗꯨ ꯅꯪꯅ ꯁꯥꯕ ꯇ ꯌꯣꯟꯕꯗ ꯑꯃꯒ ꯆꯥꯇ꯭ꯔꯦꯠ ꯃꯌꯥꯝ ꯐꯪꯅꯤ ꯍꯥꯏꯗꯣ ꯍꯞ ꯌꯦꯟ ꯉꯁꯤꯒꯤꯇ ꯌꯣꯟꯕꯗ ꯑꯃ ꯆꯥꯇ꯭ꯔꯦꯠꯃꯨꯛ ꯃꯌꯥ ꯐꯪꯉꯦ ꯍꯥꯏ ꯅꯠꯇ꯭ꯔꯣ
ꯌꯣꯟꯕꯗꯤ ꯉꯁꯤꯗꯤ ꯂꯨꯄꯥ ꯆꯅꯤꯄꯥꯥꯟꯒ ꯌꯥꯡꯈꯩ ꯌꯣꯟꯒ꯭ꯔꯦ
ꯐꯔꯦ ꯐꯔꯦ ꯈꯔꯕꯨ ꯇꯣꯡꯉꯗꯤ ꯐꯔꯝ ꯑꯍꯨꯝꯒ ꯆꯥꯇ꯭ꯔꯦꯠꯇꯨꯅ ꯂꯤꯁꯤꯡ ꯑꯃꯒ ꯆꯥꯝꯃ꯭ꯔꯤ ꯆꯧꯉꯥ ꯃꯌꯥ ꯇꯣꯡꯉꯗꯤ ꯌꯥꯔꯦ ꯀꯩꯅꯣ
ꯋꯦꯁ ꯋꯦꯛꯁꯇꯣ ꯈꯇꯪ ꯂꯧꯕꯩ ꯄꯩꯁꯥꯅꯦ ꯃꯤꯒꯤ ꯂꯪꯒꯤ ꯑꯗꯩꯗꯤ ꯄꯣꯠ ꯍꯩꯕꯒꯤ ꯁꯆꯥꯗꯨꯒꯤ ꯄꯩꯁꯥꯁꯨ ꯂꯪꯖꯨ ꯀꯂꯔꯖꯨ ꯍꯥꯞꯄꯤꯅꯤ ꯑꯗꯩꯗꯤ ꯑꯁꯥꯃꯟ ꯃꯤꯒꯤ ꯑꯁꯥꯃꯟ ꯍꯥꯏꯕ ꯀꯔꯤꯝ ꯌꯥꯎꯄꯣꯟꯇꯦ
ꯈꯔ ꯈꯔ ꯍꯦꯟꯅ ꯌꯧꯖꯤꯜꯂꯣꯗ ꯄꯣꯠ ꯇꯥꯡꯉꯦ ꯍꯥꯏꯔꯒ
ꯑꯈꯣꯏ ꯈꯛꯇꯪ ꯅꯠꯇꯕꯅꯤꯅ ꯌꯣꯟꯕꯗꯣ
ꯍꯣꯏ ꯑꯗꯨꯕꯨꯗꯤ ꯆꯥꯛ ꯀꯩꯀꯥꯗꯤ ꯀꯃꯥꯏꯟ ꯇꯧꯔꯕꯣ ꯍꯥꯏꯔꯣ ꯑꯃꯨꯛ
ꯈꯣꯢ ꯃꯥꯥꯅ
ꯏꯟꯁꯥꯡꯗꯤ
ꯆꯥꯛ ꯊꯣꯡꯗ꯭ꯔꯤ
ꯎꯝ ꯐꯩ ꯐꯩ
ꯅꯣꯏ ꯊꯣꯡꯉꯕꯣ ꯍꯥꯢꯁꯦ
ꯊꯣꯡꯗ꯭ꯔꯤꯃꯦ ꯍꯜꯂꯛꯄꯗ ꯉꯥꯏꯔꯤ ꯍꯥꯏꯕ ꯑꯩ ꯀꯩꯅꯣꯗ ꯆꯠꯄꯗꯣ ꯄꯣꯠ ꯂꯧꯕ ꯆꯠꯄꯗꯣ
ꯅꯪꯗꯤ ꯊꯣꯡꯕ ꯀꯩꯗꯧꯕ
ꯑꯗꯨꯝ ꯊꯣꯡꯗꯕꯅꯤꯅ
ꯎꯝ
ꯏꯌꯥꯝꯕ ꯂꯩꯕꯅꯦ ꯑꯗꯨꯣ ꯉꯥꯛ ꯄꯥꯡꯒꯦꯅ ꯑꯁꯤ ꯂꯣꯏꯕꯒ
ꯎꯝ ꯆꯥꯕꯗꯤ ꯌꯥꯏꯌꯦꯕ ꯊꯕꯛ ꯇꯧꯕꯗꯤ ꯌꯥꯎ ꯌꯥꯎ ꯌꯥꯎꯗ꯭ꯔꯁꯨ ꯌꯥꯏ ꯆꯥꯕꯗꯤ ꯌꯥꯏ ꯁꯤꯅꯤ ꯍꯥꯏꯁꯦ
ꯎꯝ ꯆꯥꯛꯈꯨꯝ ꯀꯩꯀꯥꯒꯤ ꯌꯥ ꯌꯥꯎꯗꯕ ꯋꯥꯅꯤ ꯑꯇꯩꯗꯤ ꯂꯣꯏꯅ ꯑꯩꯅ ꯇꯧꯔꯤꯗꯨꯗꯤ
ꯆꯥꯛꯈꯨꯝꯒꯤꯗꯨꯅ ꯃꯔꯨꯅꯤꯅꯦ ꯆꯥꯗ꯭ꯔꯗꯤ ꯑꯇꯩꯗꯣ ꯇꯧ ꯉꯝꯗꯣꯔꯤꯕꯣ
ꯃꯔꯨꯅꯦ ꯑꯗꯣ ꯑꯗꯨꯝ ꯍꯥꯟꯅꯗꯩ ꯊꯣꯡꯗꯕ ꯈꯣꯠ ꯇꯧꯕꯅꯤꯅ ꯑꯗꯨꯝ ꯊꯣꯡꯅꯕꯗ ꯑꯈꯣꯏ ꯃꯥ ꯍꯣꯢꯅ ꯑꯗꯨꯝ ꯊꯕꯛ ꯀꯩ ꯀꯩ ꯇꯧꯕ ꯅꯠꯇꯝꯃꯤꯅ ꯇꯧꯕꯅꯤꯅ ꯑꯇꯣꯞꯄ ꯌꯨꯝꯒꯤ ꯊꯕꯛ ꯇꯧꯕ ꯈꯣꯠꯄ ꯍꯥꯏꯒꯅꯤ ꯂꯣꯏꯟ ꯇꯧꯋꯤ ꯀꯩꯅꯣ ꯕꯕꯥꯁꯨ ꯃꯁ ꯇꯧꯕ ꯅꯠꯇꯦ ꯃꯔꯛ ꯃꯔꯛꯇ ꯃꯥ ꯅꯥꯕ ꯈꯣꯠꯄ ꯇꯧꯕꯗ
ꯀꯣꯜꯂꯤꯛꯀꯗꯣ ꯐꯦꯉꯝꯃꯣꯏꯅꯦ ꯆꯥꯛ ꯈꯛꯇ ꯆꯥꯊꯣꯛꯑꯒ ꯑꯃꯨꯛ ꯍꯧꯒꯠꯂꯒ
ꯑꯗꯨꯕꯨꯗꯤ ꯐꯦꯡꯗꯦ ꯗꯨꯝ ꯃꯣꯏꯅ ꯊꯕꯛ ꯆꯤꯟꯕ ꯈꯣꯠꯄꯗ ꯌꯥꯎꯋꯦ ꯑꯗꯣ ꯑꯩꯒꯤ ꯏꯁꯥꯒꯤ
ꯕꯒꯤ ꯋꯥ ꯅꯠꯇꯦ
ꯑꯩ ꯏꯁꯥꯒꯤ ꯏꯊꯟꯇ ꯆꯥꯕ ꯀꯥꯟꯗꯗꯤ ꯑꯗꯨꯝ ꯐꯦꯡꯉꯦꯗ
ꯃꯥ ꯃꯁꯥꯒꯤ ꯆꯥꯕꯗꯤ ꯐꯦꯡꯗ꯭ꯔꯦ ꯀꯅꯥ ꯂꯥꯛ ꯑꯥ ꯐꯦꯡꯗꯣꯏꯕ
ꯑꯗꯨ ꯃꯌꯥꯝ ꯄꯨꯂꯞ ꯆꯥꯕꯗꯣ ꯑꯩꯅ ꯑꯃꯨꯛ ꯍꯥꯟꯅꯤ ꯃꯣꯏꯅ ꯑꯃꯨꯛ ꯂꯣꯏꯅ ꯇꯧꯕ ꯂꯩꯍꯧꯕꯗ ꯑꯗꯨꯣ ꯏꯇ ꯃꯖꯧ ꯀꯩꯅꯣ ꯂꯩꯗ ꯃꯁꯥ ꯉꯝꯗ꯭ꯔꯕꯅꯤꯅ ꯑꯗꯨꯝ ꯆꯥꯕ ꯂꯣꯏꯔꯒ ꯑꯥ ꯍꯟꯗꯛꯇꯩꯗꯤ ꯃꯣꯏꯅ ꯑ ꯩꯅ ꯇꯧꯒꯦꯕꯨꯗꯤ ꯈꯜ ꯈꯜꯂꯤ ꯐꯦꯡꯒꯦꯅꯕꯨꯗꯤ ꯈꯜꯂꯤ
ꯎꯝ ꯈꯜꯂꯤꯕ
ꯐꯦꯡꯉꯣ ꯍꯥꯏꯔꯣ
ꯈꯜꯂꯤꯕ
ꯐꯦꯡꯉꯣ ꯍꯥꯏꯔꯣ
ꯅꯣꯏ ꯏꯇꯩꯃꯗꯤ ꯇꯣꯉꯥꯟꯅ ꯆꯥꯒꯗꯧꯅꯦ ꯅꯣꯏꯒ ꯆꯥꯛ ꯄ ꯨꯜꯂꯣꯏꯌꯦ
ꯑꯗꯨꯅꯦ ꯍꯧꯖꯤꯛ ꯑꯩꯈꯣꯏ ꯃꯥꯅ ꯊꯣꯡ ꯊꯥꯛꯄ ꯄꯨꯂꯞ ꯇꯧꯗ꯭ꯔꯤꯕꯅꯤꯅ ꯑꯗꯨ ꯐꯦꯡꯕꯤꯌꯨꯔꯕꯥ
ꯑꯗꯨ ꯑꯩꯉꯣꯟꯗ ꯍꯪꯉꯤꯁꯦ ꯀꯩꯒꯤꯅꯣ
ꯅꯪꯉꯣꯟꯗ ꯍꯪꯗ꯭ꯔꯤ ꯀꯅꯥ ꯍꯪꯗꯣꯏꯅꯣ ꯈꯜꯂꯤ ꯍꯥꯏꯕ ꯐꯦꯡꯒꯦꯟ ꯑꯗꯨ ꯅꯪ ꯀꯔꯤ ꯈꯜꯂꯤꯅꯣ ꯐꯦꯡꯉꯨ ꯍꯥꯏꯔꯣ ꯐꯦꯡꯒꯅꯨ ꯍꯥꯏꯔꯣ ꯑꯣ ꯐꯦꯡꯉꯒꯦ ꯐꯦꯡꯉꯒꯦ
ꯀꯣꯟ ꯐꯦꯡꯕꯒꯁꯦ ꯑꯃꯨꯛ ꯃꯤꯅꯒ ꯃꯤꯅꯒ ꯑꯃꯨꯛ ꯍꯥꯏꯅꯗꯣꯔꯤꯕ ꯍꯡꯉꯣꯅ
ꯍꯥꯏꯔꯣꯏ ꯍꯥꯏꯔꯣꯍ ꯑꯗꯨꯝ ꯐꯦꯡꯉ ꯇꯧꯅꯦ ꯏꯁꯥꯒꯤ
ꯑꯩꯈꯣꯏ ꯏꯅꯝꯃ ꯍꯣꯏꯗꯩ ꯊꯩꯕꯣꯡ ꯂꯩꯕꯅꯦ ꯊꯩꯕꯣꯡꯗꯣ ꯆꯥꯎ ꯑꯗꯨ ꯑꯗꯨꯝ ꯆꯥ ꯂꯩꯔꯦ ꯑꯌꯨꯛꯁꯨ ꯅꯨꯡꯊꯤꯟꯁꯨ ꯅꯨꯡꯗꯥꯡꯁꯨ
ꯃꯅꯨꯡꯗ ꯑꯆꯧꯕ ꯃꯅꯨꯡꯗ ꯃꯆꯥ ꯃꯆꯥ ꯆꯟꯕꯗꯨꯔ ꯅꯍꯥꯟꯃꯛ ꯏꯕꯥꯅꯤ ꯆꯠꯄꯗ ꯂꯩꯍꯧꯕꯗꯨꯔꯣ
ꯑꯥ
ꯇꯥꯡꯥꯕꯔꯥꯕ ꯑꯗꯨꯗꯣ
ꯀ ꯇꯥꯡꯗꯦꯗ ꯍꯧꯖꯤꯛꯄꯨꯗꯤ ꯈꯔ ꯆꯥꯎꯔꯗꯤ ꯀꯌꯥ ꯄꯤꯅꯩ ꯕꯖꯥꯔꯗ ꯀꯌꯥ ꯄꯤꯅꯩ ꯈꯪꯗꯦ ꯂꯨꯄꯥꯩ ꯃꯆꯥꯥꯝꯃꯒ ꯀꯨꯟ ꯀꯨꯟ ꯀꯨꯟꯊ꯭ꯔꯥ ꯑꯅꯤ ꯂꯩꯕꯅꯤ ꯃꯣꯏꯗꯣ ꯍꯥꯎꯕ ꯊꯨꯝꯃꯒ ꯑꯗꯨ ꯆꯥꯔꯦ ꯍꯩꯅꯧ ꯄꯨꯔꯛꯑꯝꯃꯦ ꯑꯩꯈꯣꯏ ꯃꯥꯆꯧꯕꯤ ꯂꯥꯛꯑꯝꯃꯦ ꯃꯥ ꯆꯧꯕꯤꯒ ꯃꯥꯇꯣꯝꯕꯤꯒ ꯂꯥꯛꯑꯝꯕ ꯑꯗꯥ ꯍꯩꯅꯧ ꯄꯨꯔꯛꯑꯃꯦ ꯃꯣꯏ ꯍꯩꯅꯗꯣ ꯑꯩꯈꯣꯏꯗꯤ ꯄꯥꯟꯗꯕꯅꯤꯅ ꯃꯣꯏꯗꯒꯤ ꯄꯤꯔ ꯄꯤꯔ ꯆꯥꯔꯦ
ꯃꯥꯆꯧꯕꯤꯁꯤꯅ ꯅꯣꯏ ꯃꯃꯥꯒꯤ
ꯑꯩꯒꯣꯏ ꯃꯥꯏ ꯃꯆꯦ ꯑꯍꯟ
ꯎꯝ ꯑꯣ ꯀꯩꯅꯣ ꯇꯧ ꯂꯨꯍꯣꯡꯗꯦ ꯍꯥꯏꯕꯗꯣ
ꯑꯗꯨꯅ ꯌꯥꯏꯃ
ꯑꯣꯀꯦ ꯑꯣꯀꯦ ꯃꯕꯥꯅꯤ ꯂꯥꯛꯑꯝꯕ
ꯑꯗꯨ ꯉꯔꯥꯡꯒꯤ ꯊꯔꯣꯏ ꯊꯣꯡꯦ ꯊꯣꯡꯉꯦ ꯊꯔꯣꯏ ꯊꯣꯡꯕꯗꯨꯒ ꯆꯥꯔꯦ ꯉꯥ ꯈꯔ ꯊꯣꯡꯉꯦ
ꯎꯝ ꯁꯤꯑꯥ ꯌꯥꯝ ꯍꯥꯎꯅ ꯆꯥꯔꯝꯃꯤꯖꯠꯅꯤ ꯉꯁꯤꯗꯤ
ꯎꯝ ꯈꯔ ꯍꯥꯎꯔꯦ ꯑꯗꯨꯝ ꯍꯥꯎꯊꯔꯦ ꯈꯔꯥ ꯆꯥꯊꯔꯦ
ꯎꯝ ꯏꯄꯥ ꯂꯥꯛꯑꯣ
ꯑꯩ ꯅꯣ ꯑꯦꯛꯖꯥꯝꯗꯣ ꯄꯨꯡꯗꯣ ꯆꯠꯂꯤꯗꯨꯣꯏ ꯄꯨꯡ ꯊꯦꯡꯉꯤꯗꯨꯕꯨ ꯅꯪꯕ꯭ꯔꯥ ꯅꯪꯗꯕ꯭ꯔꯥ ꯈꯪꯗꯦ
ꯅꯪꯉꯦꯍꯦ ꯑꯗꯨꯗꯤ ꯑꯩ ꯍꯦꯛ ꯆꯪ ꯌꯧꯕꯒ ꯑꯣꯖꯥ ꯆꯪꯉꯤ
ꯎꯝ ꯅꯪꯗꯤ ꯑꯗꯨꯃꯥꯏꯅ ꯈꯤꯇꯪ ꯍꯥꯊꯨ ꯍꯥꯊꯨꯒ ꯇꯧꯗꯔꯤ ꯅꯪ ꯅꯁꯥꯒꯤ ꯑꯣꯏꯅꯁꯨ ꯍꯩꯅꯖꯗꯦ ꯗꯅ
ꯑꯗꯨꯝ ꯐꯝꯃꯒ ꯂꯩꯕ ꯈꯣꯨꯞ ꯇꯧ ꯑꯩꯗꯤ ꯍꯩꯅꯗꯕ
ꯎꯝ
ꯅꯪꯒꯤꯅꯦ ꯗꯣ ꯑꯗꯣ ꯍꯌꯦꯡ ꯃꯊꯪꯒꯤꯗꯕꯨꯗꯤ ꯉꯟꯅ ꯆꯠꯀꯅꯤ ꯍꯟꯗꯛꯀꯤꯁꯤꯅꯨꯛ ꯀꯔꯤ ꯍꯪꯕ ꯌꯥꯏꯣꯂꯦ ꯈꯣꯠꯂꯦꯔꯤꯝ ꯈꯪ ꯅꯠꯇꯕꯅꯤꯅꯀꯣ ꯃꯊꯪꯒꯤꯗꯕꯨꯗꯤ ꯈꯤꯇꯪ ꯉꯟꯅ ꯆꯠꯂꯒ ꯀꯩꯅꯣ ꯇꯧꯒꯦ ꯑꯗꯨꯗꯣ ꯉꯟꯅ ꯆꯠꯂꯁꯨ ꯃꯃꯥꯡꯒꯤ ꯑꯗꯨꯃꯥꯏꯅ ꯆꯪꯍꯟꯗ꯭ꯔꯦꯕ ꯑꯦꯛꯖꯥꯝꯗ ꯐꯥꯟꯗ ꯏꯁꯤꯡꯟ ꯈꯣꯠ ꯇꯧꯋꯦꯅ ꯃꯗꯨꯒꯤ ꯃꯣꯏꯅ ꯃꯤꯅꯤꯠ ꯇꯔꯥ ꯇꯔꯥ ꯉ ꯉꯥꯛꯇꯪ ꯉꯥꯏꯔꯀꯥꯟ ꯆꯪꯍꯟꯕꯅꯤꯅ ꯅꯪꯅ ꯍꯥꯡꯉꯤꯗꯨꯗꯤ ꯀꯃꯥꯏꯅ ꯇꯧꯔꯝꯕ
ꯂꯥꯏꯔꯤꯛ ꯄꯥꯗꯣꯏ ꯅꯠꯇ꯭ꯔꯣ
ꯎꯝ
ꯀꯩ ꯁꯕꯖꯦꯛ ꯑꯥꯎ ꯄꯔꯣ ꯄꯔꯣ
ꯅꯪ ꯅꯍꯥꯟꯅꯃꯨꯛꯀꯤ ꯊꯥꯕ ꯆꯠꯂꯨꯕꯗꯣ
ꯀꯩ ꯊꯥꯕ
ꯅꯪ ꯅꯍꯥꯟꯃꯨꯛꯀꯤ ꯊꯥꯕ ꯆꯠꯂꯤꯗꯅ
ꯑꯥ
ꯑꯗꯨ ꯀꯃꯥꯏꯅ ꯇꯧꯔꯝꯒꯦꯕ
ꯑꯗꯨ ꯂꯣꯏ ꯇꯧꯔꯝꯃꯦ ꯄꯦꯄꯔꯗꯣ ꯏꯕ ꯆꯟꯗꯦ ꯑꯦꯛꯁꯇ꯭ꯔꯥ ꯄꯦꯄꯔ ꯂꯧꯕ ꯌꯥꯗꯦ
ꯑꯣ ꯑꯣ ꯑꯗꯨ ꯀꯣꯏꯁꯟꯗꯤ ꯂꯣꯏꯅ ꯏꯔꯝꯕ ꯅꯠꯇ꯭ꯔꯣ
ꯂꯣꯏꯔꯝꯃꯦ
ꯎꯝ ꯐꯔꯦ ꯐꯔꯦ
ꯄꯦꯄꯔꯗꯣ ꯏꯕ ꯆꯟꯗꯦ ꯃꯇꯦꯝ ꯑꯃ ꯑꯗꯨꯝ ꯅꯞꯄ ꯏꯔꯝꯝꯕ
ꯎꯝ ꯎꯝ ꯐꯔꯦ ꯐꯔꯦ ꯑꯗꯨ ꯑꯩꯁꯨ ꯀꯩꯅꯣ ꯇꯧꯔꯒꯦ ꯄꯣꯊꯥꯔꯦ ꯅꯪꯁꯨ ꯄꯣꯊꯥꯔꯕꯅꯤꯅ ꯊꯝꯃꯦ ꯊꯝꯃꯦ
ꯍꯣꯏ ꯇꯧꯔꯣ ꯇꯧꯔꯣ ꯊꯝꯃꯒꯦ ꯊꯃꯦ ꯊꯃꯦ